ꯍꯜꯂꯣ ꯍꯜꯂ ꯍꯜꯂꯣ ꯇꯥꯕ꯭ꯔꯥ ꯍꯜꯂꯣ ꯑ ꯍꯜꯂꯣ ꯍꯜꯂꯣ ꯍꯜꯂꯣ ꯍꯜꯂꯣ ꯍꯜꯂꯣ ꯇꯥꯗꯕ꯭ꯔꯣ ꯍꯜꯂꯣ ꯍꯜꯂꯣ ꯍꯜꯂ ꯍꯜꯂ
ꯎꯝ ꯆꯥꯛ ꯆꯥꯔꯕꯣ
ꯑꯥ ꯆꯥꯗ꯭ꯔꯤꯗ ꯑꯦ ꯑꯥꯠ ꯀꯩ ꯇꯧꯔꯥ ꯂꯩꯒꯦ ꯍꯧꯖꯤꯛ
ꯁꯨꯝ ꯂꯩꯌꯦꯗ ꯎꯝꯎꯝ
ꯑꯣ ꯑꯩꯗꯣ ꯑꯩꯗꯣ ꯅꯪ ꯇꯥꯗꯕ꯭ꯔꯅ
ꯎꯝ
ꯄꯨꯡ ꯀꯌꯥꯗ ꯍꯧꯒꯠꯀꯦ
ꯍꯥꯥ ꯀꯩꯕ
ꯉꯁꯥꯏꯗꯣ ꯐꯖꯅ ꯇꯥꯗꯦꯕ ꯅꯦꯠꯋꯥꯛꯅ ꯔꯥ ꯀꯔꯤꯅꯥꯔ
ꯑꯣ ꯅꯦꯠꯋꯛꯅ ꯃꯥꯜꯂꯦ ꯍꯧꯖꯤꯛꯁꯨ ꯈꯔ ꯈꯔ ꯀꯩꯅꯣ ꯇꯠꯂꯦꯀꯣ
ꯎꯝ
ꯍꯧꯖꯤꯛꯇꯤ ꯁꯦꯡꯅ ꯇꯥꯕ꯭ꯔꯥ ꯑꯩꯒꯤ ꯈꯣꯟ ꯍꯜꯂꯣ ꯑꯩꯒꯤ ꯈꯣꯟꯗꯤ ꯁꯦꯡꯅ ꯇꯥꯕ꯭ꯔ
ꯅꯪ ꯃꯈꯣꯟꯗꯣ ꯀꯔꯤꯒꯤꯅꯣ ꯇꯥꯗꯦꯝ ꯃꯔꯛꯇꯨꯗ ꯍꯣꯏ ꯇꯥꯔꯦ ꯃꯔꯛꯇꯨꯗ ꯇꯥꯔꯦ
ꯑꯣ ꯅꯦꯠꯋꯛ ꯅꯨꯡꯉꯥꯏꯇꯕꯒꯤ ꯑꯣꯏꯕ ꯃꯥꯜꯂꯦꯀꯣ
ꯎꯝ
ꯅꯦꯠꯋꯥꯛꯇꯤ ꯑꯅ ꯈꯪꯗꯦꯅꯦ ꯑꯩꯁꯨ ꯑꯁꯋꯥꯏ ꯖꯤ ꯕꯦꯔꯥ ꯇꯧꯒ꯭ꯔꯖꯥꯠꯂ ꯑꯃꯣꯛ ꯑꯣ ꯐꯔꯦ ꯑꯗꯨꯗꯤ ꯅꯪꯗꯤ ꯀꯩꯀꯩ ꯇꯧꯔꯤꯒꯦ ꯍꯖꯤꯛ
ꯍꯥ
ꯀꯩ ꯀꯩ ꯍꯣꯠꯅꯔꯤꯒꯦꯕ
ꯀꯩꯕ
ꯅꯪꯗꯤ ꯀꯩ ꯀꯩ ꯍꯣꯠꯅꯔꯤꯒꯦ ꯍꯥꯏꯕ
ꯀ꯭ꯔꯤ ꯍꯥꯏꯅꯣ
ꯅꯪꯗꯤ ꯀꯔꯤ ꯀꯔꯤ ꯍꯣꯠꯅꯔꯤꯒꯦ ꯍꯥꯏꯕ
ꯎꯝ ꯑꯍ ꯑ ꯀꯩꯅꯣꯗ ꯂꯩꯌꯦ ꯀꯦꯐꯦꯗꯥ
ꯑꯣ ꯁꯨꯝ ꯄꯥꯔꯠ ꯇꯥꯏꯝ ꯇꯧꯕꯒꯣ
ꯍꯥ
ꯄꯥꯔꯠ ꯇꯥꯏꯝ ꯇꯧꯋꯤꯔꯕ
ꯑꯣ
ꯐꯩꯩꯌꯦ ꯐꯩꯩꯌꯦ ꯍꯥꯏꯗꯤ ꯎꯝ ꯑꯗꯣ ꯑꯇꯣꯞꯄ ꯑꯩꯗꯤ ꯀꯩꯅꯣ ꯒ꯭ꯔꯦꯖꯨꯑꯦꯁꯟ ꯂꯥꯁ ꯏꯌ꯭ꯔ ꯂꯣꯏꯔꯦ ꯑꯗꯨꯒꯤ ꯈꯪꯗꯦ ꯍꯧꯖꯤꯛ ꯁꯦꯟꯇ꯭ꯔꯦꯜꯒꯤ ꯑꯦꯛꯖꯥꯝ ꯈꯔ ꯊꯥꯁꯤꯔꯥꯅ ꯇꯧꯋꯦ
ꯎꯝ ꯍꯨꯝ ꯐꯥꯌꯦꯅꯦ
ꯅꯪꯗꯤ ꯂꯣꯏꯔꯕꯣ ꯒ꯭ꯔꯦꯖꯨꯑꯦꯁꯟ
ꯍꯥ
ꯅꯪꯗꯤ ꯒ꯭ꯔꯦꯖꯨꯑꯦꯁꯟ ꯂꯣꯏꯔꯕꯣ
ꯂꯣꯏꯗ꯭ꯔꯤꯗ ꯇꯨ꯭ꯋꯦꯐ ꯂꯣꯏꯕꯗ ꯉꯥꯏꯔꯤ
ꯑꯣ ꯍꯣꯏ ꯍꯟꯗꯛꯅ ꯀꯥꯗꯣꯏꯕꯀꯣ ꯀꯣꯂꯦꯖ ꯍꯜꯂꯣ ꯍꯟꯗꯛ ꯀꯣꯂꯦꯖ ꯀꯗꯣꯏꯔꯣ
ꯍꯥ
ꯍꯟꯗꯛ ꯀꯣꯂꯦꯖ ꯀꯥꯗꯣꯏꯔꯕ
ꯎꯝ
ꯃꯈꯥ ꯇꯝꯕꯗꯣ ꯇꯟꯈ꯭ꯔꯕ
ꯑꯣ ꯌꯥꯔꯦꯗ ꯑꯗꯨꯝ ꯑꯇꯣꯞ ꯑꯇꯣꯞꯄ ꯇ꯭ꯔꯦꯅꯤꯡꯒꯨꯝꯕ ꯆꯠꯂꯁꯨ ꯌꯥꯏꯗ ꯀꯣ
ꯎꯝ
ꯅꯪꯅ ꯀꯩꯅꯣ ꯇꯧꯔꯒꯅꯥ ꯑꯥ ꯍꯣꯁꯄꯤꯇꯥꯜ ꯃꯦꯅꯦꯖꯃꯦꯟꯒꯨꯝꯕ ꯇꯧꯔꯒ ꯀꯦꯕꯤꯟ ꯀ꯭ꯌꯨꯒꯨꯝꯕꯗꯁꯨ ꯆꯪꯕ ꯌꯥꯌꯦ ꯅꯦꯠꯋꯥ꯭ꯔꯛꯁꯦ ꯅꯨꯡꯉꯥꯏꯇꯦꯅꯦꯀꯣ
ꯍꯣꯏ ꯋꯥ꯭ꯔꯛ ꯅꯨꯡꯉꯥꯏꯇꯦ ꯑꯩꯒꯤꯔ ꯑꯩꯒꯤꯁꯨ ꯅꯨꯡꯉꯥꯏꯇꯦ ꯅꯦꯠ
ꯅꯦꯠꯋꯥ꯭ꯔꯛꯁꯦ ꯈꯔ ꯅꯨꯡꯉꯥꯏꯇ ꯃꯥꯜꯂꯦ ꯑꯌꯨꯛꯁꯤꯗ ꯀꯩꯗꯧꯔꯤꯅꯣ ꯅꯠꯇ꯭ꯔꯒ ꯃꯣꯏꯒꯤ ꯁꯔꯚꯔ ꯌꯥꯗ꯭ꯔꯤꯔ ꯈꯔ ꯅꯪꯗꯤ ꯄꯨꯡ ꯀꯌꯥ ꯍꯧꯒꯠꯀꯦ ꯍꯜꯂꯣ ꯍꯜꯂꯣ ꯇꯥꯕ꯭ꯔꯣ ꯍꯜꯂꯣ